ꯏꯁꯩ ꯌꯥꯝ ꯍꯩꯔꯝꯃꯤꯅ ꯅꯪꯗꯤ ꯏꯁꯥ ꯌꯥꯝ ꯍꯩꯔꯝꯃꯦ ꯈꯪꯍꯧꯗꯅ
ꯌꯥꯝ ꯍꯩꯕꯅꯦ ꯅꯆꯦ ꯑꯩꯁꯦ
ꯌꯥꯝ ꯍꯩꯈ꯭ꯔꯦ ꯀꯅꯥꯗ ꯇꯝꯃꯤꯅꯣ
ꯀꯅꯥꯗ ꯇꯝꯕ꯭ꯔꯥ ꯈꯪꯗ꯭ꯔꯦ ꯑꯩꯁꯨ
ꯃꯤ ꯃꯃꯥꯡꯗꯗꯤ ꯁꯥꯠꯀꯅꯣ
ꯁꯛꯀꯅꯤ ꯃꯤꯅ ꯑꯩꯒꯤ ꯈꯣꯟꯖꯦꯜ ꯇꯥꯅꯤꯡꯕꯁꯦ ꯈꯨꯟꯒꯤ ꯄꯥꯈꯪ ꯈꯣꯏꯅ ꯑꯩꯒꯤ ꯐꯖꯃꯟꯕꯒꯤ ꯅꯨꯄꯥꯈꯣꯏꯁꯦ ꯑꯩ ꯎꯕ ꯌꯥꯗ꯭ꯔꯕꯅꯦ
ꯍꯣꯏ ꯍꯣꯏ ꯍꯣꯏ ꯅꯁꯛꯕꯨꯗꯤ ꯐꯖꯩ ꯍꯥꯏꯅꯕ ꯃꯣꯏꯗ ꯂꯥꯛꯀꯅꯤ ꯑꯗꯨꯕꯨ ꯅꯪꯒꯤ ꯈꯣꯟꯖꯦꯜꯗ ꯇꯥꯔꯗꯤ ꯑꯃꯨꯛ ꯂꯣꯏ ꯆꯦꯟꯈ꯭ꯔꯅꯤ
ꯑꯗꯨꯒꯤ ꯃꯤ ꯃꯃꯥꯡꯗ ꯏꯁꯩ ꯁꯛꯄ ꯌꯥꯗꯦ
ꯃꯤ ꯃꯃꯥꯡꯗ ꯁꯛꯇ꯭ꯔꯁꯨ ꯔꯨꯝ ꯃꯅꯨꯡ ꯀꯥ ꯃꯅꯨꯡꯗꯁꯨ ꯕꯦꯔꯤ ꯑꯁ ꯌꯥꯔꯦ ꯀꯔꯤ
ꯀꯥꯎꯄ ꯂꯣꯏꯔꯕꯣ
ꯂꯣꯏꯗ꯭ꯔꯦ ꯀꯗꯥꯋꯥꯗꯒꯤ
ꯌꯥꯝ ꯌꯥꯝ ꯆꯥꯎꯋꯦꯀꯣ ꯐꯤꯗꯣ
ꯑꯁ ꯑꯩꯁꯨ ꯇꯥꯅꯤꯡꯈ꯭ꯔꯦꯗ
ꯇꯝꯃꯣ
ꯇꯥꯝꯅꯤꯡꯕꯅ ꯌꯥꯗ꯭ꯔꯦ ꯍꯜꯂꯛꯈ꯭ꯔꯣ ꯍꯜꯂꯛꯈ꯭ꯔꯣ ꯍꯥꯏꯕꯅ ꯑꯝꯃꯨꯛꯇꯪ ꯀꯩꯅꯣ ꯍꯪꯒꯥꯝ ꯑꯀꯪꯕꯗꯣ ꯃꯣꯔꯣꯛ ꯃꯦꯠꯂꯒ ꯆꯥꯅꯤꯡꯉꯦ
ꯑꯁ ꯍꯧꯖꯤꯛ ꯏꯕꯥꯅꯤ ꯂꯩꯃꯤꯟꯅꯥꯔꯗꯤ ꯁꯤꯡꯖꯨ ꯆꯥꯔꯒ ꯑꯁ ꯌꯥꯝ ꯅꯨꯡꯉꯥꯏꯅ ꯂꯩꯒꯗꯧꯕꯅꯤꯀꯣ
ꯀꯩꯅꯣ ꯍꯪꯒꯥꯝ ꯃꯅꯥ ꯑꯀꯥꯡꯕꯗꯨꯗ ꯁꯤꯡ ꯃꯅꯥꯒ ꯃꯔꯣꯛ ꯑꯇꯦꯛꯄꯒ ꯍꯥꯞꯄꯒ ꯁꯤꯡꯖꯨ ꯆꯥꯕꯗꯣ
ꯎꯝ
ꯆꯥꯅꯤꯡꯉꯦ
ꯆꯥꯅꯤꯡꯉꯦ ꯆꯥꯅꯤꯡꯉꯦ ꯆꯥꯕ ꯐꯪꯗꯦ
ꯍꯧꯖꯤꯛ ꯏꯕꯥꯅꯤ ꯂꯩꯃꯤꯟꯅꯔꯗꯤ ꯀꯔꯤ ꯇꯧꯒꯗꯕ ꯃꯥꯟꯕ꯭ꯔꯥ
ꯍꯥꯏꯗꯤ ꯑꯆꯥꯄꯣꯠ ꯌꯥꯝ ꯆꯥꯅꯤ
ꯏꯁ ꯅꯪꯒ ꯂꯩꯃꯤꯟꯅꯕꯁꯨ ꯅꯨꯡꯉꯥꯏꯇꯦ ꯍꯥ
ꯑꯩ ꯍꯧꯖꯤꯛꯀꯥꯟꯀꯣ ꯌꯥꯝ ꯍꯣꯡꯈ꯭ꯔꯕꯅꯦ ꯀꯩ ꯀꯩꯅꯣ ꯌꯥꯝ ꯆꯥꯈ꯭ꯔꯕꯅꯤ ꯍꯧꯖꯤꯛꯀꯥꯟꯗꯤ ꯍꯧꯖꯤꯛꯀꯥꯟꯗꯤ ꯌꯥꯝ ꯆꯥꯔꯕꯅꯦ ꯑꯩ
ꯕꯤꯠ ꯌꯥꯝ ꯂꯩꯇꯥꯕꯗꯣ
ꯅꯪ ꯉꯝꯃꯔꯣꯏ ꯑꯩꯕꯨ
ꯑꯦ
ꯆꯥꯕꯗ ꯅꯪ ꯉꯝꯃꯔꯣꯏ ꯑꯩ ꯇꯟꯅꯥꯕ ꯅꯪ ꯋꯥꯔꯦꯅꯤ ꯍꯧꯖꯤꯛꯇꯤ ꯅꯪ ꯉꯝꯃꯔꯣꯏ ꯑꯩꯕꯨ ꯅꯪꯒꯤ ꯆꯥꯟꯁ ꯂꯩꯔꯔꯣꯏ ꯑꯩ ꯍꯧꯖꯤꯛ ꯆꯥꯕꯒꯤ ꯈꯛꯇꯥꯅꯦ ꯈꯜꯂꯤꯁꯦ
ꯈꯪꯗ꯭ꯔꯦ
ꯆꯥꯛ ꯂꯥꯝꯃꯁꯨ ꯍꯤꯟꯖꯥꯡ ꯍꯥꯎꯇꯦ ꯆꯥꯅꯤꯡꯗꯦ
ꯍꯣꯔꯦꯟꯗꯤ ꯀꯩ ꯌꯦꯟꯖꯥꯡ ꯆꯥꯗꯣꯏꯅꯣ
ꯈꯪꯗꯦ ꯅꯣꯏꯗꯤ
ꯈꯪꯗ꯭ꯔꯦ ꯀꯃꯥꯏ ꯀꯃꯥꯏꯅ ꯇꯧꯗꯣꯢꯅꯣ ꯍꯣꯔꯦꯟꯗꯤ ꯕꯨꯕꯣꯛ ꯊꯣꯡꯒꯦꯔꯥ ꯈꯪꯗꯦ ꯑꯩ ꯑꯩꯒꯤ ꯊꯕꯛ ꯆꯠꯂꯗꯤ
ꯎꯝ ꯑꯩꯁꯨ ꯔꯦꯟꯗ ꯂꯩꯔꯒ ꯏꯊꯟꯇ ꯅꯨꯡꯉꯥꯏꯅ ꯌꯥꯝ ꯂꯩꯅꯤꯡꯉꯦ
ꯂꯥꯛꯈ꯭ꯔꯣ ꯍꯥꯏꯔꯦꯗꯅ ꯑꯗꯣ
ꯎꯝ ꯅꯣꯏꯒꯤ ꯃꯅꯥꯛꯇ ꯔꯦꯟꯒꯨꯝꯕ ꯂꯩꯕ꯭ꯔꯥ
ꯈꯪꯗꯦ ꯍꯪꯒꯦ
ꯑꯗꯨꯗ ꯂꯩꯔꯗꯤ ꯐꯤ ꯇꯨꯅꯤꯉꯥꯏ ꯊꯝꯒꯥꯅꯦꯕ ꯑꯩꯗꯣ
ꯎꯝ
ꯃꯐꯝꯁꯨ ꯆꯅꯥꯗꯦꯕ
ꯕꯨꯕꯣꯛꯁꯨ ꯌꯨꯝ ꯆꯠꯈ꯭ꯔꯅꯤ ꯈꯔ ꯂꯩꯔꯗꯤ ꯑꯗꯨꯗꯤ ꯃꯤ ꯑꯍꯨꯝ ꯃꯔꯤ ꯈꯛꯇꯪ ꯉꯥꯏꯈ꯭ꯔꯅꯤ
ꯆꯠꯂꯅꯤ ꯍꯥꯏꯕ꯭ꯔꯣ
ꯍꯣꯏ ꯀꯨꯏꯗ꯭ꯔꯦ ꯈꯔ ꯂꯩꯔꯗꯤ ꯃꯥ ꯌꯨꯝ ꯆꯠꯈ꯭ꯔꯅꯤ ꯍꯥꯏ ꯃꯥ ꯊꯕꯛ ꯂꯣꯏꯔꯗꯤ
ꯑꯗꯨ ꯑꯣꯏꯔꯁꯨ ꯇꯜꯂꯦ
ꯅꯪꯒꯤꯗꯤ ꯇꯟꯕ ꯉꯥꯛꯇꯅꯤ
ꯏꯊꯟꯇ ꯅꯨꯡꯉꯥꯏꯅ ꯂꯩꯅꯤꯡꯉꯦ
ꯍꯣꯏ ꯍꯣꯏ ꯍꯣꯏ ꯌꯨꯝ ꯚꯔꯥꯗ ꯂꯥꯛꯑꯒ ꯌꯦꯡꯉꯣ ꯑꯗꯨꯒ ꯂꯩꯔꯣ ꯑꯗꯨꯗꯤ
ꯌꯨꯝ ꯌꯨꯝ ꯄꯥꯟꯗ꯭ꯔꯤꯉꯩꯗꯀꯣ ꯌꯥꯝ ꯅꯨꯡꯉꯥꯏ ꯂꯩꯍꯟꯒꯦ ꯆꯥꯅꯤꯡꯕ ꯆꯥꯕ ꯇꯨꯝꯅꯤꯡꯕꯗꯤ ꯇꯨꯝꯕ ꯆꯪꯅꯤꯡꯉꯦ
ꯇꯨꯝꯁꯨ ꯇꯨꯝꯃꯣ ꯆꯥꯁꯨ ꯆꯥꯑꯣ ꯊꯕꯛꯁꯨ ꯇꯧꯔꯣ ꯂꯥꯛꯈ꯭ꯔꯣ
ꯑꯩ ꯂꯥꯛꯂꯗꯤꯀꯣ ꯏꯕꯥꯅꯤꯁꯦ
ꯐꯖꯅ ꯀꯣꯏꯒꯅꯤ ꯍꯧꯖꯤꯛ ꯍꯧꯖꯤꯛꯀꯥꯟꯗꯤ ꯌꯨꯝꯗꯒ ꯇꯨꯃꯤꯟꯅ ꯐꯝꯕ ꯌꯥꯔꯔꯣꯏ ꯅꯪꯁꯨ
ꯁꯨꯇꯤ ꯂꯩꯥꯔꯗꯤ ꯀꯣꯏꯕ ꯆꯠ ꯆꯠꯁ ꯑꯩ ꯍꯧꯖꯤꯛꯀꯥꯟꯗꯤꯀꯣ ꯅꯍꯥꯟꯒ ꯃꯥꯟꯅꯗ꯭ꯔꯕꯅꯤ
ꯑꯦ ꯏꯁ
ꯑꯍꯣꯡꯕ ꯅꯥꯏꯕ ꯇꯥꯏꯕꯪꯄꯥꯟ ꯍꯥꯏꯗꯣ ꯈꯪꯗ꯭ꯔꯥ
ꯑꯦ ꯑꯦ ꯑꯦ
ꯍꯝꯍꯝꯍꯝ ꯅꯪ ꯈꯪꯗꯦ
ꯍꯪꯖꯍꯧꯗꯦ
ꯌꯥꯗ꯭ꯔꯦꯅ
ꯃꯇꯝ ꯃꯇꯥꯡ ꯏꯟꯅ ꯃꯤꯁꯨ ꯍꯣꯡꯕ ꯅꯥꯏꯕꯅꯤꯀꯣ
ꯎꯝ
ꯆꯥꯄꯣꯠ ꯆꯥꯅꯤꯡꯉꯦ ꯍꯣꯔꯦꯟ ꯕꯣꯟ ꯌꯦꯡꯒꯗ꯭ꯔ ꯅꯪ
ꯌꯦꯡꯔꯣꯏ
ꯅꯍꯥꯟꯗꯤ ꯌꯦꯡꯕ꯭ꯔꯅ
ꯑꯥꯔꯖꯦꯟꯇꯤꯅꯥꯒꯗꯤ ꯑꯃꯔꯛ ꯌꯦꯡꯕꯤꯌꯦ
ꯑꯩꯁꯨ ꯃꯤꯅꯤꯠ ꯃꯉꯥꯒꯨꯝꯕ ꯌꯦꯡꯕꯤꯌꯦ ꯑꯗꯣ ꯍꯧꯖꯤꯛ ꯀꯥꯞꯄ ꯂꯣꯏꯒꯗ꯭ꯔꯥ ꯅꯪꯒꯤꯗꯣ
ꯎꯝ ꯂꯣꯏꯗꯤ ꯂꯣꯏꯔꯅꯤ ꯉꯁꯤ ꯅꯨꯡꯁꯤꯅꯣꯏ ꯀꯛꯄꯁꯦ ꯂꯣꯏꯔꯒ ꯍꯌꯦꯡ ꯇꯥꯏꯕ ꯍꯧꯔꯅꯤ
ꯑꯩꯁ ꯑꯗꯨ ꯌꯥꯝ ꯈꯪꯅꯤꯡꯉꯤ
ꯏꯌꯥ
ꯅꯣꯏꯅꯤꯗꯦ
ꯈꯪꯗꯦ ꯁꯅꯥꯕ ꯆꯠꯈ꯭ꯔꯦ
ꯌꯥꯖꯔ ꯂꯥꯛꯈꯣ ꯏꯔꯥꯜꯁꯦ ꯌꯥꯖꯔꯦ ꯀꯥꯞꯄ ꯂꯣꯏꯔꯒꯦꯔ ꯅꯪꯒꯤꯗꯣ
ꯍꯝ
ꯂꯣꯏꯅꯤꯠꯉꯥꯏ ꯀꯟꯅ ꯇꯧꯔꯤ
ꯇꯥꯡꯈꯥꯏꯒꯨꯝꯕꯗꯤ ꯂꯣꯏꯔꯕꯣ
ꯑꯣ
ꯀꯥꯛꯄꯗꯤ ꯂꯥꯏꯕ꯭ꯔꯣ ꯀꯃꯥꯏꯟ ꯇꯧꯒꯦ
ꯍꯦꯛ ꯀꯥꯛꯄꯁꯨ ꯂꯥꯏꯑꯦ ꯇꯥꯏꯕꯁꯨ ꯂꯥꯏꯑꯦ ꯑꯗꯣ ꯌꯥꯝ ꯋꯥꯕ ꯌꯥꯝꯕꯅꯤꯅꯀꯣ
ꯎꯝ
ꯐ꯭ꯔꯨꯏꯠꯀꯨꯝꯕꯅ ꯀꯛ ꯀꯠ ꯇꯧꯔꯒ ꯂꯣꯏꯗꯦꯕ ꯃꯥꯗꯤ
ꯂꯥꯏꯑꯦ ꯑꯗꯨꯕꯨ ꯂꯨꯋꯦ ꯍꯥꯏꯗꯣꯏꯔꯥ
ꯎꯝ
ꯍꯪꯒꯥꯝ ꯑꯈꯥꯕꯗꯣ ꯆꯥꯅꯤꯡꯉꯦ ꯑꯩꯁꯨ
ꯍꯪꯒꯥꯝ ꯍꯪꯒꯥꯝ ꯀꯔꯤ ꯃꯇꯥꯅꯣ
ꯑꯈꯥꯕꯁꯨ ꯆꯥꯅꯤꯡꯕ꯭ꯔꯣ ꯈꯥꯕ ꯆꯥꯒꯅꯨ ꯀꯪꯕꯅꯤ
ꯍꯥꯎꯕꯅꯦ ꯑꯗꯨ ꯆꯍꯤ ꯇꯔꯨꯛ ꯇꯔꯦꯠ ꯁꯨꯔꯛꯑꯕꯅꯤ ꯆꯥꯕ ꯐꯪꯗꯕ
ꯏꯁꯁ
ꯍꯥꯎꯕꯅꯦꯗꯨ
ꯍꯥꯎꯔꯁꯨ ꯄꯥꯝꯗꯦ
ꯑꯩ ꯍꯧꯖꯤꯛꯀꯥꯟꯒꯣ ꯑꯊꯨꯝꯕꯒ ꯑꯁꯥꯕ ꯉꯥꯛꯇꯅꯤ ꯃꯣꯔꯣꯛ ꯁꯥꯕꯗꯣ ꯑꯗꯨꯒ ꯃꯔꯣꯛ ꯑꯁꯥꯕꯒ ꯑꯊꯨꯝꯕ ꯌꯥꯝ ꯆꯥꯅꯤꯡꯉꯤ
ꯄꯦꯔꯦꯠ ꯂꯥꯛꯅꯤꯡꯕꯒꯤ ꯑꯣꯏꯔꯝꯅꯤ ꯅꯪꯒꯤꯗꯣ
ꯍꯣꯏ
ꯀꯨꯏꯗ꯭ꯔꯕꯅꯦ ꯑꯩꯒꯤꯁꯦ ꯃꯇꯝ ꯃꯇꯥꯡꯗ ꯌꯧꯔꯛꯈ꯭ꯔꯕꯅꯤ
ꯑꯩꯗꯤ ꯂꯣꯏꯈ꯭ꯔꯦ
ꯋꯥꯏ ꯁꯪꯉꯦ ꯅꯪꯒꯤꯁꯦ ꯅꯪꯗꯤ ꯋꯥꯏ ꯁꯪꯈ꯭ꯔꯦ
ꯏꯁ ꯄꯤꯔꯦꯠ ꯂꯥꯛꯑꯗꯤ ꯌꯥꯝ ꯇꯟꯕꯗꯣ ꯆꯥꯛ ꯌꯦꯟꯖꯥꯡ ꯐꯥꯎ ꯆꯥꯅꯤꯡꯗꯦ ꯇꯟꯕꯗꯣ
ꯅꯨꯡꯉꯥꯏꯌꯦꯅ ꯅꯪꯒꯤꯗꯤ ꯋꯥꯏ ꯁꯪꯉꯦ ꯂꯣꯏꯈ꯭ꯔꯕꯅꯤꯅ